ꯍꯜꯂꯣ
ꯍꯜꯂꯣ ꯑꯁ ꯀꯅꯥ ꯀꯅꯥ ꯂꯩꯕꯤꯕ꯭ꯔꯣ ꯅꯣꯏ ꯌꯨꯝ ꯅꯣꯏ ꯕꯥꯔꯥ ꯌꯨꯝꯗ
ꯏꯃꯥꯟꯅꯕꯤ ꯑꯃꯗꯤꯗꯤ ꯇꯨꯝꯈ꯭ꯔꯦ ꯇꯨꯝꯃꯦ ꯍꯥꯏꯕꯗꯤ ꯑꯗꯨꯝ ꯋꯥꯔꯤ ꯁ ꯁꯥꯗꯕꯤꯗ ꯕꯤꯗꯤꯑꯣ ꯌꯦꯔꯒ ꯂꯩꯑꯌꯦ ꯑꯃꯗꯤ ꯋꯥꯔꯤ ꯁꯥꯔꯒ ꯂꯩꯌꯦ
ꯃꯤ ꯀꯌꯥ ꯂꯩꯕꯅꯣ ꯃꯔꯤ
ꯑꯍꯨꯝ
ꯑꯦ
ꯃꯣꯏꯗꯤ ꯆꯠꯈ꯭ꯔꯦ ꯃꯅꯕꯤ ꯅꯍꯥꯟꯗꯣ ꯍꯣꯏ ꯏꯃꯝꯗ ꯄꯨꯡꯒꯤ ꯑꯣꯏꯅ ꯂꯥꯛꯄꯅꯦꯕ ꯑꯗꯣ ꯑꯁꯦ ꯂꯥꯏꯅꯥꯅ ꯑꯗꯨ ꯅꯨꯃꯤꯠꯇ ꯄ꯭ꯔꯗꯦꯛꯇꯔꯗ ꯕꯥꯎ ꯌꯦꯡꯒꯦ ꯌꯦꯡꯕ ꯂꯥꯛꯑꯣꯅ ꯀꯥꯎꯕ ꯑꯗꯨꯅ ꯑꯩꯗꯣ
ꯍꯌꯦꯡꯁꯨ ꯄꯨꯟꯅ ꯌꯦꯡꯁꯦ
ꯑꯣ ꯏꯆꯦ ꯏꯃꯥꯟꯅꯕꯤ ꯑꯃ ꯅꯣꯏ ꯑꯅꯤ ꯋꯥꯔꯤ ꯁꯥꯕ ꯅꯨꯄꯤꯗꯨꯗꯤ ꯅꯣꯏ ꯌꯨꯝꯗꯁꯨ ꯍꯧꯖꯤꯛ ꯇꯔ ꯀꯥꯄꯔꯅꯦ ꯃ
ꯀꯅꯥꯅꯣ ꯑꯗꯣ
ꯚꯤ ꯍꯥꯏꯁꯦ ꯅꯍꯥꯟ ꯐꯣꯜꯂꯤ ꯌꯦꯡꯅꯕ ꯂꯥꯛꯄꯗꯨꯔꯥ
ꯎꯝ
ꯑꯗꯨꯒ ꯀꯥꯂꯨ ꯕꯤ ꯀꯥꯂꯨ ꯃꯣꯏ ꯃꯤꯡ ꯁꯥꯡꯕꯗꯤ ꯀꯥꯂꯨ ꯕꯤ ꯑꯁ ꯑꯗꯣ ꯑꯅꯤꯗꯣ ꯑꯩ ꯀꯟꯐ꯭ꯌꯨꯁ ꯆꯠꯂꯦ
ꯗ ꯍꯥꯟꯅꯗ ꯀ ꯂꯨꯅꯦꯅ ꯇꯕ ꯃꯥꯂꯦꯅ
ꯍꯅꯦ
ꯄꯣꯊꯤ ꯌꯥꯝ ꯇꯧꯔꯑꯦ ꯍꯥꯏꯌꯦꯦ
ꯑꯩꯁꯨ ꯈꯪꯗꯕꯒꯤ
ꯑꯦ ꯑꯁ ꯍꯩꯄꯥꯗꯤ ꯅꯤꯡꯅꯤꯉꯥꯏ ꯇꯥꯎꯕꯒꯨꯝꯅ ꯍꯧꯖꯤꯛ ꯇꯥꯎꯗ꯭ꯔꯗꯤ ꯑꯩꯗꯤ ꯁꯔꯛꯀꯅꯤꯀꯣ ꯒꯨꯝꯅꯀꯣ
ꯍꯥ ꯍꯥ ꯍꯥ ꯍꯥ ꯍꯥ
ꯔꯗꯤ ꯑꯩꯗꯤ ꯌꯥꯗꯤꯀꯣ ꯋꯥꯊꯤꯗꯤ ꯍꯥꯏꯗꯤ ꯍꯥꯏꯕ ꯃꯥꯜꯂꯦ ꯅꯪꯁꯨ
ꯐꯥꯒꯤ ꯇꯧꯕꯅꯤꯗ ꯑꯩꯅ ꯅꯃꯥꯟꯅꯕꯤ ꯅꯣꯏ ꯒꯩ ꯂꯩꯃꯤꯟꯅꯕꯗꯨꯔ ꯈꯟꯕ ꯑꯗꯣ ꯑꯁ ꯑꯗꯨ ꯅꯠꯇꯦ
ꯀꯥꯔ ꯃꯥꯜꯂꯦ ꯅꯥꯁꯦ
ꯀꯥꯎꯏꯅꯦ ꯑꯁ
ꯀꯥꯏꯗꯦ
ꯃꯁꯛ ꯈꯪꯗꯕ ꯅꯨꯄꯤꯕꯨ ꯁꯨꯃꯥꯏ ꯉꯥꯡꯕ ꯈꯔꯕꯨꯗꯤ ꯀꯥꯏꯑꯦ ꯑꯁ
ꯑꯁ ꯁꯤ ꯅꯨꯄꯥꯁꯦ ꯀꯔꯤꯅꯣ ꯍꯥꯏꯔꯝꯒꯅꯤ
ꯅꯣꯏ ꯑꯅꯤꯁꯨ ꯑꯃꯨꯛ ꯁꯥꯟꯅꯩꯑꯦꯅ ꯀꯜꯂꯨꯒ
ꯍꯣꯏꯅꯦ ꯑꯃꯨꯛ ꯑꯃꯔꯛ ꯁꯅꯩ ꯑꯗꯨ ꯃꯥꯒꯤ ꯅꯝꯕꯔ ꯌꯥꯎꯗꯕꯒꯤꯀꯣ
ꯑꯣ
ꯑꯣ ꯑꯗꯨ ꯃꯨꯠ ꯃꯨꯠ ꯃꯨꯠꯈ꯭ꯔꯦꯕ ꯀꯣꯜꯗꯣ ꯑꯗꯨꯒ ꯑꯃꯨꯛ ꯐꯥꯎꯅꯗ꯭ꯔꯦ
ꯑꯣ ꯃꯇꯝ ꯂꯩꯔꯤꯗ
ꯇꯨꯝꯗ꯭ꯔꯗꯤ ꯀꯣꯜ ꯇꯧꯔꯑꯣ ꯍꯥꯏꯣ ꯍꯣꯔꯦꯟ ꯃꯥꯕꯨꯁꯨ
ꯇꯧꯅꯤꯡꯗꯦ ꯍꯥꯏꯌꯦ
ꯑꯦꯁ ꯇꯧꯋꯣ ꯍꯥꯏꯌꯣ
ꯍꯧꯖꯤꯛꯇꯤ ꯇꯧꯅꯤꯡꯗ꯭ꯔꯦ ꯍꯩꯌꯦ ꯑꯗꯨꯒꯤꯅꯦ
ꯍꯥ ꯑ
ꯑꯁꯦꯡꯕꯅꯦ ꯍꯌꯦꯡ ꯚꯣꯜ ꯌꯦꯡꯂꯡꯒ ꯀꯩꯅꯣ ꯄꯨꯟꯅ
ꯊꯥ ꯇꯥꯅꯤꯡꯗꯦ
ꯍꯥꯥ
ꯁꯥ ꯆꯥꯅꯤꯡꯗꯦꯕ ꯑꯗ ꯆꯥꯅꯤꯡꯕ ꯃꯇꯝꯗꯅ ꯆꯥꯁꯦ
ꯀꯩ ꯆꯥ ꯔꯅꯣ ꯑꯗꯨꯗꯤ ꯎꯁꯣꯏ ꯆꯁꯤ
ꯈꯪꯗꯦꯗ ꯎꯝ ꯑꯋꯥ ꯍꯣꯏ ꯇꯥꯏꯌꯦ ꯇꯥꯏꯌꯦ
ꯎꯁꯣꯏꯒꯤ ꯎꯠꯇꯤ ꯆꯥꯕ꯭ꯔꯣ ꯎꯁꯣꯢ ꯆꯥꯁꯤꯔ
ꯇꯥꯢ ꯍꯣꯏ
ꯆꯥ ꯁꯦꯔꯥ ꯍꯥꯏꯕꯅꯤ ꯑꯁ ꯅꯣꯏ ꯊꯣꯡꯕ ꯍꯩꯔꯝꯒꯅꯤ
ꯑꯁ ꯊꯣꯡꯅꯤꯡꯗꯦ ꯑꯩꯗꯤ ꯌꯨ ꯍꯩꯕꯅꯦ
ꯅꯍꯪ ꯅꯍꯥꯟ ꯑꯗꯨ ꯅꯨꯄꯤꯗꯣ ꯄꯥꯝꯗꯕ ꯅꯨ ꯃꯔꯛꯇ ꯂꯩꯑꯦꯀꯣ ꯅꯣꯏ ꯑꯅꯤ ꯅꯣꯏ ꯑꯅꯤ ꯕꯤꯌꯨꯒ
ꯑꯁ ꯃꯣꯏ ꯑꯃꯥꯗꯨꯗꯤ ꯃꯉꯣꯟꯗꯗꯤ ꯍꯥꯏꯔꯅꯨꯗ ꯅꯠꯇꯦ ꯄꯥꯝꯗꯕ ꯍꯥꯏꯕ ꯅꯠꯇꯦ ꯄꯥ ꯄꯥꯝꯗꯦ ꯍꯥꯏꯕ ꯅꯠꯇꯦ ꯋꯥ ꯀꯩꯅꯣ ꯆꯄꯦꯠ ꯆꯄꯦꯠ ꯉꯥꯡꯕꯀꯣ
ꯎꯝ ꯀ꯭ꯔꯤꯅꯣ ꯑꯩ ꯑꯁꯤ ꯏꯊꯟꯇ ꯂꯩꯕ ꯃꯇꯝꯗ ꯅꯣꯏ ꯂꯥꯛꯑꯗꯤ ꯐꯨꯝꯅꯤꯡꯗꯕꯒꯨꯝ ꯇꯧꯋꯦꯅ ꯅꯪ ꯃꯥꯒꯤ ꯃꯑꯣꯡꯗꯣ
ꯅꯠꯇꯦ ꯑꯗꯨꯃꯥꯏ ꯅꯠꯇꯦ ꯑꯁ ꯅꯣꯢ ꯗ
ꯅꯠꯇꯦ ꯅꯪ ꯅꯪꯅ ꯑꯩꯉꯣꯟꯗ ꯍꯥꯏꯔꯛꯄꯒꯤꯅꯦ ꯀꯔꯤꯔꯣ ꯑꯩꯅ ꯍꯥꯏꯕꯗꯤ ꯅꯠꯇꯦ ꯌꯥꯔꯦ ꯍꯧꯖꯤꯛꯇꯤ ꯑꯗꯨꯝ ꯈꯨꯝꯗꯤ ꯈꯨꯝꯃꯤꯅ ꯑꯗꯨ ꯑꯣꯏꯔꯁꯨ ꯈꯪꯉꯦꯕ ꯅꯪꯒꯤꯗꯣ
ꯀꯔꯤ ꯍꯥꯏꯕ꯭ꯔꯥꯅꯦ ꯅꯪꯅ ꯋꯥ ꯉꯥꯡꯃꯟꯕꯒꯤ ꯀꯣ ꯍꯥꯏꯕꯗꯤ ꯑꯇꯣꯞꯄ ꯃꯤ ꯃꯤꯗꯁꯨ ꯑꯇꯣꯞꯄ ꯃꯤꯉꯣꯟꯗꯁꯨ ꯑꯗꯨꯝ ꯋꯥ ꯉꯥꯡꯃꯥꯟꯕꯒꯤ ꯇꯟꯕꯒꯤꯅꯦ
ꯑꯝ
ꯔꯁꯤꯞꯗꯤ ꯌꯥꯝꯃꯤꯕ ꯃꯉꯣꯟꯗ ꯈꯔ ꯌꯥꯝꯃꯤꯕ ꯑꯗꯨꯒꯤꯅꯤ
ꯎꯝ
ꯃꯤꯅ ꯌꯥꯝꯅ ꯐꯅ ꯍꯥꯏꯕꯗꯤ ꯑꯐꯥꯕ ꯊꯕꯛ ꯇꯧꯔꯁꯨ
ꯎꯝ
ꯑꯗꯨ ꯐꯩ ꯍꯥꯏꯗꯕ ꯑꯗꯨꯒꯤꯅꯤꯗ ꯌꯥꯝ ꯑꯁ ꯌꯥꯝ ꯋꯥꯏ ꯅꯣꯏꯁꯨ ꯈꯪ ꯈꯪꯉꯝꯒꯅꯤꯗ ꯑꯗꯨꯕꯨꯗꯤ
ꯈꯪꯗꯦꯗ ꯄꯨꯟꯕꯗꯤ ꯑꯗꯨꯝ ꯅꯨꯡꯉꯥꯏꯗꯤ ꯅꯨꯡꯉꯥꯏꯔꯦ
ꯍꯣꯏꯅꯦ ꯍꯣꯏꯅꯦ ꯑꯗꯨ ꯑꯣꯏꯔꯝꯒꯅꯤ ꯅꯨꯄꯤꯕꯨꯗꯤ ꯍꯥꯏꯗꯤ ꯑꯁ ꯅꯨꯄꯥꯁꯤꯡꯗꯤꯀꯣ ꯑꯗꯨꯒꯨꯝꯕ ꯋꯥ ꯌꯥꯝꯅ ꯉꯥꯡꯃꯟ ꯉꯥꯡꯃꯟꯕ ꯃꯤꯗꯣ ꯇꯟꯕꯅꯦꯕ ꯍꯣꯏ ꯐꯥꯒꯤ ꯇꯧꯔꯒ ꯉꯥꯡꯕꯗꯤ ꯀꯩꯁꯨ ꯀꯥꯏꯗꯦ
ꯎꯝ
ꯑꯗꯣ ꯑꯥꯁ
ꯍꯣꯏꯔꯁꯨ ꯑꯗꯨꯃꯥꯏꯅ ꯍꯥꯏꯔꯛꯒꯅꯤꯗ ꯅꯪꯁꯨ
ꯅꯠꯇꯦ ꯅꯪ ꯅꯪꯗꯤ ꯇꯣꯡꯉꯥꯜꯂꯦ ꯑꯁꯦꯡꯕꯅꯦ ꯃꯥꯒ ꯌꯥꯝꯅ ꯈꯦꯠꯅꯔꯦꯕ ꯈꯦꯠꯅꯩꯕ ꯑꯁ ꯌꯥꯝ ꯑꯩꯗꯤ ꯑꯗꯨꯒꯨꯝꯕ ꯀꯩꯅꯣ ꯇꯟꯕꯥꯒꯣ
ꯎꯝ ꯉꯥꯏꯌꯣ ꯁꯤ ꯐꯤꯂꯝ ꯃꯑꯣ ꯡꯁꯦ ꯅꯨꯄꯤꯒ ꯅꯨꯡꯁꯤꯅꯕ꯭ꯔꯥ ꯅꯨꯄꯥꯒ ꯅꯨꯡꯁꯤꯅꯕ꯭ꯔꯥ
ꯈꯪꯗꯦ ꯑꯗꯨ ꯑꯩꯈꯣꯏꯕꯨꯗꯤ ꯂꯣꯠꯂꯅꯤ
ꯑꯩꯅ ꯑꯩꯈꯣꯏꯅ ꯍꯥꯡꯕ ꯃꯇꯝꯗꯨꯗ ꯈꯨꯝꯗꯕ ꯃꯥ
ꯑꯩ ꯑꯩꯗꯤ
ꯏꯅꯥꯎꯅꯄꯥ ꯑꯣꯏꯕꯅꯤꯅꯀꯣ
ꯑꯥ
ꯑꯩꯈꯣꯏꯕꯨꯗꯤ ꯑꯗꯨꯝ ꯍꯥꯏꯕꯗꯤ ꯂꯣꯠꯂꯅꯤ
ꯑꯁ ꯐꯥꯒꯤ ꯇꯧꯕꯅꯤꯗ ꯑꯗꯨꯕꯨꯗꯤ ꯐꯥꯒꯤ ꯇꯧꯕ ꯑꯣꯏꯔꯝꯒꯅꯤ
ꯑꯩꯗꯤ ꯁꯛ ꯊꯤꯕꯁꯤꯡꯗ ꯄꯨꯅꯤꯡꯗꯦ ꯁꯛꯀ ꯊꯤꯔꯒ ꯑꯗꯨꯝ ꯍꯥꯏꯕꯅꯦ ꯃꯥꯒꯤ ꯊꯤꯟꯅꯤ ꯍꯤꯏꯌꯦ ꯑꯗꯣ
ꯎꯝ
ꯄꯨꯟꯕꯗꯤ ꯑꯗꯨꯝ ꯅꯨꯡꯉꯥꯏꯕ ꯃꯥꯜꯂꯦ ꯑꯗꯨꯒꯨꯝꯕ ꯃꯤꯁꯤꯡꯗꯨꯁꯨ
ꯅꯨꯄꯥ ꯄꯥꯛ ꯇꯤꯟꯅꯗꯦꯗ ꯃꯥꯁꯦ
ꯑꯣ
ꯅꯨꯄꯤ ꯉꯛꯅꯤ
ꯃꯔꯛ ꯃꯔꯛꯇ ꯑꯩꯉꯣꯟꯗꯁꯨ ꯀꯕꯔꯥ ꯑꯦ ꯆꯤꯡ ꯆꯠꯁꯦꯔꯕ ꯀꯤꯡꯉ
ꯑꯗꯨꯒꯀꯥ ꯇꯧꯕꯤꯒꯦ ꯂꯥꯛꯑꯣ ꯍꯥꯏꯕꯒꯨꯝ
ꯈꯪꯗ꯭ꯔꯦ ꯀꯔꯤ
ꯇꯎꯅ‌ ꯅꯪꯁꯨ ꯅꯣꯡꯃꯥ
ꯇꯧꯕꯒꯤꯅ ꯅꯨꯄꯤ ꯑꯣꯜꯂꯒꯦ ꯍꯥꯏꯕ
ꯅꯍꯥꯟꯗꯤ ꯑꯗꯨꯃꯥꯏꯅ ꯇꯧꯗꯕ꯭ꯔꯥ ꯃꯥꯗꯣ
ꯇꯧꯕꯅꯦ ꯑꯉꯥꯡꯗꯒꯤ
ꯑꯁ ꯃꯣꯏ ꯎ ꯃꯣꯏ ꯌꯨꯝ ꯅꯥ ꯐꯖꯅꯥ ꯋꯥꯔꯛꯇꯕꯩꯅꯦ ꯑꯉꯥꯡ ꯑꯣꯏꯕ ꯃꯇꯝꯗꯀꯣ ꯑꯗꯨꯒꯨꯝꯕ ꯃꯤꯔꯦ ꯄꯨꯒꯗꯕꯅꯦ
ꯃꯥꯒꯤ ꯃꯥꯒꯤ ꯃꯥꯒꯤ ꯏꯅ ꯌꯥꯗꯕꯒꯤꯅꯦ
ꯎꯝ ꯉꯥꯏꯌꯣ ꯑꯩꯈꯣꯏꯒꯤ ꯑꯪꯀꯥꯎꯁꯤꯗꯣ ꯑꯃ ꯑꯇꯣꯝꯕꯗꯣ ꯂꯥꯁꯀꯤ ꯅꯨꯄꯥꯗꯣ ꯎ ꯅꯨꯄꯤꯒ ꯑꯗꯨꯝ ꯄꯨꯜꯂꯤ ꯍꯥꯏꯌꯦ ꯃꯔꯛ ꯃꯔꯛꯇ ꯐꯅꯦꯛꯀꯨꯝꯕ ꯁꯥꯔꯒ ꯑꯁꯤ ꯕꯁꯀꯦꯠ ꯑꯩꯈꯣꯏꯒꯤ ꯂꯣꯀꯦꯜꯒꯤ ꯂꯥꯏꯅ ꯑꯗꯨꯒꯨꯝꯕ ꯑꯗꯨꯝ ꯄꯨꯋꯦ ꯍꯥꯏꯌꯦ ꯑꯩꯈꯣꯏ ꯏꯄꯥꯈꯣꯏꯅ ꯃꯔꯥꯛ ꯃꯔꯥꯛ ꯎꯕ ꯑꯗꯨꯒꯤ ꯑꯗꯨꯝ ꯇꯣꯛꯄꯅꯦ ꯍꯥꯏꯌꯦ ꯃꯥꯁꯨ ꯌꯥꯝ ꯑꯉꯥꯡ ꯑꯣꯏꯕ ꯃꯇꯝꯗꯀꯣ
ꯌꯥꯗꯦ ꯌꯥꯗꯦ ꯍꯥꯏꯕꯒꯤ ꯈꯪꯒꯦꯗꯥꯏ ꯍꯥꯏꯗꯤ ꯑꯁꯤꯒꯨꯝꯕ ꯏꯁꯨ ꯂꯩꯕ꯭ꯔꯥ ꯈꯪꯗꯦ
ꯑꯗꯨ ꯑꯣꯏꯔꯝꯣꯏ ꯃꯣꯏꯅ ꯍꯥꯏꯕꯗꯤ
ꯑꯥ ꯑꯩꯈꯣꯏ ꯏꯃꯨꯡꯗ ꯍꯥꯏꯕꯗꯤ ꯑꯁꯤ ꯄꯨꯂꯥꯎꯒꯤ ꯌꯨꯝꯗꯣ
ꯎꯝ
ꯃꯣꯏꯁꯦ ꯅꯨꯄꯤ ꯑꯇꯣꯝꯕꯤ ꯅꯨꯄꯤꯅꯦꯕ ꯑꯗꯨꯒ ꯅꯨꯄꯥꯅ ꯑꯍꯨꯝꯅꯦꯕ
ꯎꯝ
ꯑꯗꯨ ꯅꯨꯄꯥ ꯈꯛꯇ ꯄꯣꯛꯄ ꯑꯅꯤꯗꯣ ꯍꯥꯟꯅꯒꯤ ꯑꯅꯤꯗꯣ ꯑꯗꯨꯒ ꯅꯨꯄꯤ ꯌꯥꯝꯅ ꯄꯥꯝꯕ ꯑꯗꯨ ꯅꯨꯄꯤ ꯄꯣꯛꯀꯦꯔꯥ ꯄꯣꯛꯀꯗ꯭ꯔꯥ ꯈꯜꯂꯒ ꯍꯥꯏꯕꯗꯤ ꯑꯦꯛꯁꯄꯦꯛ ꯇꯧꯕꯗꯣ ꯊꯥꯖꯕꯗꯣ ꯑꯗꯨꯒ ꯅꯨꯄꯥ ꯑꯃꯨꯛ ꯄꯣꯛꯄ ꯑꯗꯨꯒꯤꯅꯦ ꯑꯗꯨ ꯒꯤꯁꯨ ꯑꯣꯏꯔꯝꯒꯅꯤꯗ
ꯎꯝ
ꯅꯪꯅ ꯍꯧꯖꯤꯛ ꯍꯥꯏꯔꯤꯗꯣ ꯆꯩꯔꯛꯇꯕ ꯍꯥꯏꯕꯗꯣ ꯍꯥꯏꯕꯗꯤ ꯅꯨꯄꯤ ꯁꯥꯔꯁꯨ
ꯎꯝ
ꯅꯨꯄꯤ ꯌꯥꯎꯗꯕꯅꯤꯅ ꯑꯗꯨꯒꯨꯝꯕ ꯇꯧꯅꯤꯡꯗꯕ ꯃꯥꯜꯂꯦ
ꯑ
ꯑꯗꯨ ꯌꯥꯝ ꯀꯨꯏꯔꯕ ꯃꯇꯨꯡꯗ ꯑꯃꯨꯛ ꯅꯨꯄꯤ ꯑꯃꯛꯇ ꯂꯩꯕ ꯑꯗꯨꯒꯤꯁꯨ ꯑꯗꯨꯒꯤꯅꯦ ꯍꯥꯟꯅꯗꯤ ꯑꯁ ꯑꯦꯐ ꯕꯤꯗꯁꯨ ꯐꯅꯦꯛ ꯑꯩꯈꯣꯏꯒꯤ ꯀꯕꯨꯏꯒꯤ ꯐꯅꯦꯛ ꯁꯦꯠꯂꯒ ꯍꯅ ꯍꯥꯞꯂꯒ ꯐꯣꯇꯣ ꯊꯥꯔꯛꯄꯅꯦ ꯊꯥꯒꯠꯄꯅꯦ
ꯎꯝ
ꯑꯗꯨꯒ ꯑꯍꯟꯁꯤꯡꯅ ꯍꯣꯔꯛꯄꯅꯦ ꯃꯉꯣꯟꯗ
ꯎꯝ ꯍꯥꯏꯒꯗꯕꯅꯦ ꯑꯁ ꯉꯥꯏꯌꯣꯛꯉ ꯑꯩꯈꯣꯏ ꯑꯩꯗꯤ ꯑꯁꯤꯒꯨꯝꯕꯁꯦ ꯌꯥꯝ ꯄꯥꯝꯗꯦꯔ ꯃꯣꯏꯒꯤ ꯏꯅꯅꯦ ꯍꯥꯏꯔꯁꯨ ꯅꯨꯄꯥ ꯅꯨꯄꯥꯅ ꯅꯨꯄꯥ ꯄꯥꯝꯕ ꯅꯨꯄꯤꯅ ꯅꯨꯄꯤ ꯄꯥꯝꯕ
ꯑꯦ ꯃꯥꯗꯤ ꯅꯨꯄꯤ ꯑꯣꯏꯔꯝꯒꯅꯤꯗ
ꯅꯨꯄꯤꯗꯤ ꯀꯣꯏꯕ ꯃꯥꯜꯂꯦ ꯍꯣꯏ
ꯀꯅꯥꯕꯅꯣ
ꯃꯦ ꯈꯪꯗ꯭ꯔꯦ ꯑꯗꯨꯨꯝ ꯐꯣꯟꯒꯨꯝꯕꯗ ꯌꯦꯡꯉꯒ ꯂꯥꯛꯑꯦ ꯃꯔꯛ ꯃꯔꯛꯇ ꯋꯥꯔꯤꯜ
ꯑꯩꯕꯨꯁꯨ ꯍꯥꯟꯅ ꯑꯃ ꯑꯩꯉꯣꯟꯗꯁꯨ ꯃꯥꯁꯦ ꯇꯦꯛꯁ ꯑꯣꯅꯥꯕ ꯃꯥꯜꯂꯦꯕ ꯑꯩꯒꯤ ꯅꯝꯕꯔꯒ ꯑꯩꯉꯣꯟꯗ ꯊꯥꯔꯛꯄꯗ ꯃꯥ ꯃꯄꯥꯟ ꯆꯠꯇ꯭ꯔꯤꯉꯩꯗ ꯑꯩ ꯆꯠꯇ꯭ꯔꯤꯉꯩꯗ ꯗꯤ ꯑꯣꯅꯥꯁꯦ ꯊꯥꯒꯠꯄꯀꯣ ꯊꯥꯔꯛꯄ ꯑꯩꯗꯤ ꯀꯩ ꯃꯔꯝꯒꯤꯅꯣ ꯑꯣ ꯈꯟꯅ ꯀꯩꯒꯤꯅꯣ ꯍꯥꯏꯕꯗ ꯅꯪ ꯑꯩꯕꯨ ꯅꯨꯡꯁꯤꯗ꯭ꯔꯣ
ꯑꯣ
ꯇ ꯑ ꯅꯪ ꯊꯦꯛꯁ ꯑꯣ ꯕ ꯃꯥꯜꯂꯦ ꯃꯤ ꯑꯣꯕ ꯃꯥꯜꯂꯦ ꯑꯩ ꯑꯗꯨ ꯑꯣꯏꯔ ꯑꯩꯅ ꯑꯗꯨꯃꯥꯏꯅ ꯊꯥꯔꯛꯑꯁꯨ ꯃꯥ ꯑꯃꯨꯛ ꯊꯥꯔꯛꯀꯦ ꯑꯁꯦꯡꯕꯅꯦ ꯁꯤꯗ ꯎꯟꯅꯁꯦ ꯍꯥꯏꯕꯀꯣ ꯑꯁ ꯑꯩꯗꯤ ꯅꯪ ꯃꯤ ꯑꯣꯟꯅꯕ ꯃꯥꯜꯂꯦ
ꯅ ꯅꯪꯗꯤ
ꯑꯗꯨꯒ ꯑꯅꯤꯔꯛ ꯑꯍꯨꯝꯔꯛ ꯑꯩ ꯍꯥꯏꯕꯅꯦꯕ ꯑꯗꯨ ꯇꯦꯛꯁ ꯔꯤꯄ꯭ꯂꯥꯏ ꯇꯧꯔꯛꯇ꯭ꯔꯦ
ꯎꯕꯨ ꯆꯠꯀꯗꯕꯅꯦ
ꯁꯤ
ꯌꯥꯝ ꯐꯥꯎꯗ꯭ꯔꯤ ꯃꯥꯁꯨ
ꯃꯌꯥꯝꯕ ꯑꯣꯏ ꯃꯌꯥꯝꯕ ꯑꯣꯏꯕꯅꯤꯅ ꯑꯣ ꯑꯩꯈꯣꯏ ꯑꯩꯒꯤ ꯃꯃꯥꯡꯗꯗꯤ ꯋꯥ